ꯍꯜꯂꯣ ꯍꯜꯂꯣ
ꯋꯥꯔꯤ ꯁꯥꯒ꯭ꯔꯦ ꯁꯥꯏꯀꯜꯒꯤ ꯁꯥꯒ꯭ꯔꯦ ꯅꯣꯏ ꯌꯥꯏꯔꯤꯄꯣꯛꯇꯗꯤ ꯆꯠꯇ꯭ꯔꯕꫭ ꯚꯥꯏ
ꯑꯩ ꯉꯔꯥꯡ ꯅꯥꯍꯥꯟ ꯆꯠꯂꯨꯏ ꯍꯟꯗꯛꯇꯤ ꯆꯠꯄꯤ ꯃꯇꯝ ꯑꯃꯨꯛ ꯌꯧꯔꯛꯑꯦ ꯂꯧꯒꯤ
ꯂꯧ ꯏꯁꯤꯡ ꯃꯇꯝ‌ ꯌꯧꯔꯑꯕ
ꯂꯧ ꯏꯁꯤꯡ ꯃꯇꯝ ꯌꯧꯔꯑꯦ ꯂꯧꯎ ꯁꯤꯡꯎꯕꯒꯤ
ꯂꯧꯎ ꯁꯤꯡꯎꯕꯒꯤ
ꯀꯥꯅꯗꯦꯗ ꯚꯥꯏ ꯄꯩꯁꯥꯅ ꯆꯪꯉꯤꯕ ꯌꯥꯝ ꯀꯟꯅ ꯀꯩꯅꯣ ꯇꯧꯕ ꯑꯣꯏꯗ꯭ꯔꯦꯕ ꯍꯧꯖꯤꯛꯀꯥꯟꯗꯤ ꯇꯣꯡꯕ ꯑꯣꯏꯗ꯭ꯔꯦꯕ
ꯀꯩꯒꯤꯔꫭ ꯍꯧꯖꯤꯛ ꯀꯩꯅꯣ ꯇꯧꯕꯩꯔꫭ ꯃꯄꯥꯟ ꯂꯝꯗꯩ ꯄꯨꯁꯜꯂꯛꯄꯅ ꯍꯦꯟꯕꯩꯔ
ꯑ ꯃꯄꯥꯟ ꯂꯝꯗ ꯄꯨꯁꯟꯕ ꯍꯦꯟꯕꯒꯤ ꯃꯥꯄꯟꯖꯨ ꯃꯥꯄꯜ ꯂꯩ ꯃꯃꯜꯖꯨ ꯊꯨꯒꯥꯏꯔꯦ ꯑꯗꯨꯗꯒꯤ ꯊꯥ ꯈꯨꯗꯤꯡꯒꯤ ꯌꯦꯟꯖꯜꯂꯛꯑꯦ ꯁꯤ ꯏꯝꯐꯥꯜ ꯃꯅꯨꯡꯗ ꯆꯦꯡ ꯑꯐꯕ ꯑꯝꯇ ꯆꯥꯟꯅꯗꯦ ꯁꯨꯄꯔ ꯌꯥꯜꯂꯒ ꯆꯥꯕ ꯉꯥꯛꯇꯅꯤ
ꯑ
ꯑꯗꯨꯗꯒꯤ ꯍꯣꯁꯇꯦꯜ ꯅꯨꯡꯗꯦꯜ ꯍꯥꯏꯔꯣ ꯌꯥꯟꯕ ꯉꯥꯛꯇꯅꯤ
ꯌꯥꯟꯕꯗ ꯌꯥꯟꯗꯞꯖꯨ ꯌꯥꯎꯔꯤꯅꯤ
ꯎꯝ ꯑꯗꯨꯅ ꯄꯣꯠꯇꯣ ꯅꯍꯥꯟꯒꯩꯗꯤ ꯑꯗꯨ ꯄꯨꯔꯛꯇ꯭ꯔꯤꯉꯩꯗꯗꯤ ꯁꯤꯗꯒꯤ ꯆꯦꯡꯖꯦ ꯂꯧꯔ ꯂꯧꯔ ꯃꯌꯥꯝꯖꯦ ꯆꯦꯡꯖꯦ ꯌꯣꯟꯅꯕꯅꯤꯅ ꯐꯧ ꯇꯥꯏꯊꯣꯛꯄ ꯀꯥꯟꯗ ꯈꯔ ꯁꯤꯠꯂꯝꯃꯦꯕ ꯇꯣꯡꯉꯝꯃꯦ ꯍꯥꯏ
ꯇꯦ ꯑ
ꯍꯨꯖꯤꯛꯅ ꯐꯧ ꯇꯥꯏꯕꯗ ꯃꯃꯜꯖꯦ ꯏꯍꯦꯟ ꯍꯦꯟꯒꯠꯇꯕ ꯂꯧ ꯎꯕꯗꯗꯤ ꯄꯩꯁꯥꯗꯤ ꯃꯌꯥꯝ ꯆꯪꯕ ꯑꯗꯨꯅ ꯇꯦꯔꯤ ꯃꯦꯔꯤ ꯇꯥꯔ ꯇꯣꯛꯑꯦꯕ
ꯑꯈꯣꯏꯒꯤ ꯑꯈꯣꯏꯒꯤ ꯂꯝꯒꯤ ꯚꯤꯖꯟꯖꯦ ꯂꯩꯔꯛꯇ꯭ꯔꯦꯕ ꯁꯨꯝ ꯆꯦꯡ ꯍꯥꯏꯔꯦ ꯃꯄꯥꯟ ꯂꯝꯅ ꯍꯥꯠꯆꯜꯂꯛꯑꯦ
ꯎꯝ ꯑꯈꯣꯏꯖꯨ ꯇꯧꯕ ꯌꯥꯏꯑꯦꯕ ꯈꯪꯕ꯭ꯔ ꯚꯥꯏ ꯀꯩꯝ ꯅꯠꯇꯦꯕ
ꯑꯈꯣꯏꯖꯨ ꯐꯖꯅ ꯄꯨꯊꯣꯛ ꯉꯝꯃꯗꯤ ꯌꯦꯡꯉꯣ
ꯍꯣꯏ ꯍꯣꯏ ꯄꯨꯊꯣꯛꯄꯖꯦ ꯚꯥꯏ ꯆꯞ ꯃꯥꯟꯅꯔꯗꯤ ꯉꯝꯅꯦꯕ ꯑꯈꯣꯏ ꯖꯒꯥꯗꯨꯗ ꯌꯦꯡꯉꯣꯕ ꯑꯈꯣꯏ ꯍꯧꯖꯤꯛ ꯑꯩ ꯏꯁꯤꯡ ꯍꯨꯠꯀꯦꯕ ꯏꯁꯤꯡꯖꯦ ꯍꯨꯠꯂꯒ ꯑꯩ ꯆꯍꯤ ꯑꯃꯗ ꯐꯧ ꯈꯇꯪ ꯅꯠꯇꯕꯤꯗ ꯑꯩ ꯗꯕꯜ ꯀ꯭ꯔꯣꯞꯄꯤꯡ ꯀꯩꯀꯥ ꯃꯌꯥꯝ ꯇꯧꯒꯦꯕ ꯈꯪꯕꯔ ꯚꯥꯏ
ꯑ
ꯑꯩꯅ ꯊꯝꯃꯤꯕ ꯏꯁꯤꯡꯖꯦ ꯑꯣꯏꯔꯅꯦꯕ ꯑꯗꯣ ꯑꯗꯥꯏꯗ ꯂꯩꯕ ꯃꯤꯒꯩꯗꯨꯅ ꯂꯣꯏ ꯅꯩꯁꯟꯒ꯭ꯔꯅꯦꯕ ꯑꯗꯣ
ꯃꯥꯅꯦ
ꯍꯥꯏꯗꯤ ꯑꯩꯈꯣꯏꯒꯤ ꯂꯧꯕꯨꯛ ꯃꯌꯥꯝꯗꯣ ꯃꯄꯨ ꯑꯇꯣꯞꯄ ꯌꯥꯎꯋꯤ ꯑꯩꯈꯣꯏ ꯨ ꯖꯨ ꯌꯥꯎꯋꯤ ꯑꯗꯣ ꯆꯞ ꯃꯥꯟꯅꯔꯒ ꯑꯩꯈꯣꯏꯁꯦ ꯄꯨꯂꯞ ꯇꯧꯃꯤꯟꯅꯔꯦꯅ ꯍꯥꯏꯔꯁꯦꯕ ꯑꯗꯨ ꯑꯣꯏꯇꯥꯔꯗꯤ ꯑꯃꯨꯛ ꯐꯅꯦꯕ ꯑꯩꯈꯣꯏꯒꯤ ꯈꯛꯇꯪ ꯍꯥꯟꯅ ꯇꯧꯁꯜꯂꯨꯖꯦꯕ ꯂꯣꯏꯔꯦ ꯚꯥꯏ ꯑꯗꯨꯝ ꯑꯗ ꯑꯗꯨꯝ ꯂꯣꯏꯔꯦ
ꯃꯥꯅꯦ ꯌꯨꯅꯤꯠ
ꯌꯥꯎꯗꯦ ꯌꯥꯎꯗꯦ ꯑꯗꯨꯒꯤ ꯑꯩꯈꯣꯏꯖꯨ ꯑꯗꯨꯒꯤ ꯑꯗꯨꯒꯤ ꯑꯟꯗꯔꯒ꯭ꯔꯥꯎꯟ ꯍꯨꯠꯄꯒꯤ ꯄ꯭ꯂꯥꯟ ꯇꯧꯔꯝꯃꯦꯕ ꯃꯐꯝ ꯌꯦꯡꯗꯅ ꯈꯣꯠ ꯇꯅ ꯃꯌꯥꯏ ꯈꯔ ꯆꯥꯕ ꯈꯣꯠꯄ ꯑꯅꯤ ꯍꯨꯠꯄ ꯈꯣꯠꯄ ꯀꯥꯏꯅ ꯑꯗꯨꯗꯩꯗ ꯍꯨꯠꯂꯨꯔꯒ ꯃꯌꯥꯝ ꯅꯨꯡꯉꯥꯏꯒꯗꯣꯏꯗꯣ
ꯃꯥꯅꯦ
ꯑꯗꯩꯗꯤ ꯄꯣꯠꯇꯣ ꯐꯖꯅ ꯁꯤꯖꯤꯟꯅꯕꯤꯔꯗꯤ ꯐꯩꯗꫭ ꯚꯥꯏ
ꯎꯝ ꯃꯣꯠꯁꯜꯂꯛꯑꯖꯨ ꯑꯃ ꯑꯃ ꯇꯧꯁꯜꯂꯛꯑꯁꯨ ꯐꯔꯣꯏꯗꯣꯏꯅꯤꯗꫭ
ꯍꯣꯏ ꯁꯦꯝꯃꯝꯗꯥꯏꯗ ꯑꯩꯈꯣꯏꯅ ꯁꯦꯝꯅꯤ ꯨꯗꯨꯗꯅꯤꯅꯦ ꯂꯨꯔꯤꯖꯦ
ꯈꯪꯗ꯭ꯔꯦꯗ ꯌꯥꯅꯕꯁꯨ ꯇꯧ ꯇꯥꯕꯅꯤ ꯅꯠꯇ꯭ꯔꯥ
ꯃꯥꯅꯤ ꯄꯨꯈ꯭ꯔꯤꯗꯨꯅ ꯃꯌꯥꯝꯒꯤ ꯇꯥꯔ ꯂꯩꯔꯦ ꯀꯩꯅꯣ
ꯎꯝ ꯑꯩ ꯑꯃꯨꯛ ꯊꯝꯒꯦ
ꯑꯣꯈꯦ